ꯍꯜꯂꯣ ꯇꯥꯔꯕꯣ ꯑꯣ ꯇꯥꯔꯦ ꯇꯥꯔꯦ ꯀꯩꯗꯧꯔꯝꯃꯤꯅꯣ ꯍꯧꯖꯤꯛꯄꯨ
ꯁꯨꯝ ꯂꯩꯔꯝꯕꯅꯤꯗ ꯆꯥꯛ ꯉꯥꯏꯕ ꯑꯣꯏꯅ ꯆꯥꯛ ꯂꯣꯏꯔꯦ ꯆꯥꯛ ꯆꯥꯗꯨꯒꯤ ꯂꯩꯔꯝꯕꯅꯤ
ꯑꯣ ꯅꯣꯡ ꯆꯨꯕ꯭ꯔꯣ ꯍꯧꯖꯤꯛ ꯑꯩꯈꯣꯏꯔꯣꯝꯗꯗꯤ ꯆꯨꯔꯤꯌꯦ ꯄꯥꯔꯞꯅ
ꯅꯣꯡ ꯀꯟꯅ ꯆꯨꯔꯤ ꯑꯩꯈꯣꯏ ꯀꯨꯏꯔꯦ ꯄꯨꯡꯈꯥꯏꯃꯨꯡ ꯐꯥꯏ
ꯑꯁ ꯍꯧꯖꯤꯛꯁꯦ ꯀꯅꯣ ꯇꯧꯔꯦ ꯑꯥ ꯗꯥꯇꯣꯅ ꯑꯃꯨꯛ ꯆꯨꯝꯅꯩ ꯐꯣꯟ ꯇꯧꯔꯛꯑꯦꯗꯣ ꯃꯥ ꯀꯣꯟꯅ ꯄꯥꯏꯔꯒꯦ ꯃꯥ ꯀꯩꯅꯣ ꯇꯧꯕ꯭ꯔꯥ ꯑꯥ ꯍꯌꯦꯡ ꯑꯁꯣꯝꯗ ꯑꯥ ꯁꯨꯡꯅꯨꯔꯣꯝꯗ ꯍꯥꯏꯕ ꯀꯩꯅꯣ ꯑꯃ ꯊꯕꯛ ꯑꯃ ꯄꯨꯕꯒꯤ ꯍꯥꯏꯅꯔ ꯑꯃ ꯆꯠꯄꯒꯤ ꯑꯃ ꯂꯩꯕ꯭ꯔꯣ
ꯑꯗꯨꯏꯗꯤ ꯑꯩ ꯁꯒꯣꯟꯁꯦꯟ ꯈꯛꯇ ꯆꯠꯄꯅꯤꯗ
ꯑꯣ ꯑꯣ ꯑꯣ ꯍꯞꯇꯥ ꯑꯃꯨꯛ ꯃꯨꯛꯇꯪ ꯆꯠꯄ
ꯑꯌꯣꯏ
ꯑꯣ ꯆꯠꯄ ꯍꯧꯔꯤꯕ꯭ꯔꯣ ꯍꯥꯟꯅ ꯉꯔꯥꯡꯗꯩ ꯍꯧꯌꯤꯔꯣ ꯈꯔ ꯀꯨꯏꯔꯕꯣ
ꯉꯔꯥꯡꯗꯩꯗꯪ ꯍꯧꯕꯅꯤꯗ ꯀꯨꯏꯔꯣꯏꯗ ꯊꯥ ꯃꯨꯛꯇꯪꯅꯦ ꯑꯩ ꯑꯩꯈꯣꯏ ꯃꯄꯨꯗꯣ ꯃꯥꯗꯣ ꯃꯆꯥꯅꯨꯄꯥꯁꯨ ꯑꯦꯛꯁꯤꯗꯦꯟ ꯊꯣꯛꯄ ꯈꯣꯠꯄ ꯇꯧꯕꯒꯤ ꯊꯕꯛꯇꯣ ꯂꯩꯌꯦ ꯄꯗꯤ ꯃꯥ ꯗꯤ ꯅꯨꯄꯤꯒꯤ ꯃꯅꯦꯝꯄꯣꯛꯇꯨꯁꯨ ꯗꯥꯏꯂꯥꯏꯁꯤꯁ ꯇꯧꯕꯒꯤ ꯂꯩꯕ ꯊꯕꯛꯇꯨ ꯆꯠꯄꯗꯨ ꯁꯪꯉꯔꯣꯏꯗꯕ ꯑꯗꯨꯒꯤ ꯑꯩꯅ ꯍꯥꯟꯅ ꯑꯥ ꯑꯩ ꯂꯥꯏꯔꯤꯛ ꯇꯝꯕ ꯃꯇꯝꯗꯨꯗ ꯂꯩꯔꯝꯕ ꯑꯩꯈꯣꯏ ꯌꯨꯝꯕꯨꯒꯤ ꯃꯣꯏ ꯄꯥꯕꯨꯡꯗꯨꯒꯤ ꯍꯦꯛ ꯃꯅꯥꯎ ꯄꯥꯅꯦꯕꯀꯣ ꯑꯗꯨꯗꯨꯒꯤ ꯃꯥꯅ ꯄ ꯃꯇꯦꯡ ꯈꯔ ꯄꯥꯡꯕꯤꯌꯣ ꯈꯣꯠꯄꯤꯌꯣ ꯍꯥꯏꯕꯗꯨꯗ ꯑꯗꯨꯝ ꯊꯥ ꯑꯃꯨꯛꯇꯪꯅꯤ ꯀꯩꯁꯨ ꯌꯥꯝ ꯆꯠꯂꯣꯏꯗ
ꯑꯣ ꯑꯗꯨꯝ ꯁꯨꯒꯠꯂꯣ ꯅꯣꯏꯒ ꯍꯧꯖꯤꯛꯀꯤ ꯊꯣꯡ ꯃꯐꯝꯗꯨꯒ ꯑꯗꯨꯝ ꯂꯥꯞꯅꯕ꯭ꯔꯣ
ꯂꯥꯞꯄꯤꯗ ꯑꯁꯤꯗꯒꯤ ꯀꯩꯅꯣ ꯂꯨꯄꯥ ꯆꯥꯝꯃꯒꯤ ꯕꯔꯥꯅꯤ ꯆꯥꯝꯃꯩ ꯕꯔꯥ ꯍꯥꯏꯁꯦ ꯑꯗꯨꯝ ꯂꯝꯕꯤꯁꯨ ꯐꯠꯇꯕꯅꯤꯅꯀꯣ ꯄꯨꯡ ꯑꯃ ꯃꯈꯥꯏ ꯑꯅꯤ ꯃꯌꯥꯗꯤ ꯆꯪꯉꯦ ꯑꯗꯨꯝ ꯆꯠꯄꯗ
ꯑꯣ ꯂꯝꯕꯤꯗ ꯐꯔꯒꯗꯤ ꯑꯃꯨꯛ ꯑꯗꯨꯏ ꯄꯨꯡꯐꯝꯗꯣ ꯑꯃꯨꯛ ꯆꯪꯉꯣꯏꯗꯣꯏꯅꯤ ꯅꯠꯇ꯭ꯔꯥ
ꯍꯣꯏ ꯑꯗꯨꯝ ꯁꯨꯀꯨꯅꯨ ꯁꯦꯔꯧ ꯍꯥꯏꯁꯦ ꯀꯩꯅꯣ ꯇꯧꯕ ꯁꯦꯔꯧ ꯌꯧꯔꯕꯅꯦ ꯁꯨꯀꯨꯅꯨ ꯍꯥꯏꯁꯦ ꯁꯦꯔꯧ ꯍꯥꯏꯁꯦ ꯑꯥ ꯀꯩꯅꯣꯒꯤ ꯑꯩꯈꯣꯏꯒꯤ ꯆꯠꯂꯒ ꯆꯠꯇ꯭ꯔꯤꯕ ꯈꯪꯗꯦ ꯁꯨꯀꯨꯅꯨ ꯁꯦꯔꯧꯒꯁꯦ
ꯑꯩꯗꯤ ꯆꯠꯂꯦ ꯁꯨꯒꯅꯨꯒꯤ ꯒꯒꯥ ꯁꯦꯔꯧꯒꯤ ꯊꯣꯡꯗꯨꯁꯨ ꯌꯧꯔꯨꯔꯦ ꯑꯗꯨꯒ ꯁꯨꯒꯅꯨꯗꯁꯨ ꯆꯠꯂꯨꯔꯦ ꯑꯅꯤꯃꯛ
ꯍꯣꯏ ꯑꯗꯨꯍꯦꯟ ꯁꯤꯗꯩꯗꯤ ꯌꯥꯝ ꯂꯥꯞꯇꯔꯦꯅ ꯑꯗꯨ ꯀꯛꯆꯤꯡꯗꯩ ꯍꯥꯏꯗꯤ ꯃꯌꯥꯝ ꯍꯥꯏꯗꯔꯤꯕ
ꯑꯣ ꯍꯪꯗꯦꯅꯦ
ꯆꯥꯛ ꯏꯁꯤꯡ ꯆꯥꯔꯕ ꯀꯃꯥꯏꯅ ꯇꯧꯔꯒꯦ
ꯆꯥꯗ꯭ꯔꯤ ꯊꯣꯡꯈ꯭ꯔꯦ ꯑꯗꯨꯒ ꯀꯩꯅꯣ ꯇꯧꯗ꯭ꯔꯤ ꯆꯥꯕꯩ ꯃꯇꯝꯕꯨꯗꯤ ꯈꯤꯇꯪ ꯋꯥꯠꯂꯤ ꯑꯗꯨꯒ ꯀꯩꯅꯣ ꯇꯧꯋꯦ ꯉꯟꯕꯨꯗꯤ ꯉꯟꯕꯅꯤ ꯌꯨꯝꯒꯤ ꯅꯍꯥꯟꯒꯦ ꯑꯗꯣ ꯍꯧꯖꯤꯛꯁꯦ ꯑꯩꯈꯣꯏ ꯏꯇꯩ ꯃꯣꯡ ꯑꯩꯈꯣꯏ ꯃꯥꯟ ꯊꯣꯡꯉꯗꯤ ꯉꯟꯕꯅꯤ ꯏꯇꯩꯃ ꯊꯣꯡꯗꯤ ꯈꯤꯇꯪ ꯊꯦꯡꯉꯦ ꯑꯩꯁꯨ ꯊꯕꯛ ꯈꯔ ꯆꯠꯂꯨꯔꯦ ꯑꯗꯨꯒ ꯂꯨꯍꯣꯡꯕ ꯑꯃ ꯇꯥꯡ ꯇꯥꯔꯇꯦꯇ ꯂꯨꯍꯣꯡꯕ ꯑꯃ ꯃꯈꯣꯏ ꯏꯁꯩ ꯁꯛꯀꯗꯕ ꯂꯩꯌꯦꯕꯀꯣ ꯑꯗꯨꯒꯤ ꯀꯦꯅꯣ ꯇꯧꯕ ꯑ ꯔꯤꯍꯔꯁꯦꯜ ꯑꯃ ꯆꯠꯂꯨꯔꯦ ꯍꯜꯂꯛꯑꯦ ꯑꯗꯨꯒ ꯅꯣꯡ ꯈꯔꯁꯨ ꯆꯣꯜꯂꯦ ꯍꯦꯛ ꯍꯜꯂꯛꯄꯒ ꯁꯨꯝ ꯀꯃꯥꯏ ꯀꯃꯥꯏꯅ ꯇꯧꯔꯤ ꯅꯣꯏꯁꯨ ꯄꯥꯎ ꯐꯥꯎꯅꯗ ꯀꯨꯏꯔꯦꯅ ꯐꯥꯎꯔꯛꯏꯖꯥꯠꯅꯦ ꯁꯨꯝ
ꯍꯣꯏ ꯑꯗꯨꯝ ꯂꯩ ꯂꯩꯔꯤ ꯍꯥꯏꯁꯤꯅ ꯑꯗꯨꯝ ꯊꯕꯛ ꯑꯩ ꯊꯕꯛꯇꯨ ꯆꯠꯇ꯭ꯔꯦ ꯍꯥꯟꯅ ꯆꯠꯂꯝꯕꯗꯨꯁꯨ ꯑꯗꯒꯤ ꯑꯩꯒꯤ ꯊꯕꯛ ꯑꯃꯁꯨ ꯆꯠꯇꯧꯕ ꯂꯩꯔꯕ ꯑꯗꯩ ꯑꯦꯛꯖꯥꯝ ꯀꯩ ꯀꯩꯁꯨ ꯊꯥ ꯅꯤꯕꯒꯤ ꯋꯥꯕꯒꯤ ꯑꯗꯨꯝ ꯃꯇꯝ ꯈꯔ ꯄꯣꯊꯥꯕ ꯑꯣꯏꯅ ꯁꯨꯝ ꯂꯩꯒꯦꯅ ꯇꯧꯕꯅꯤꯗ
ꯎꯝ ꯐꯩ ꯅꯣꯏꯒꯤ ꯑ ꯑꯦꯛꯖꯥꯝ ꯊꯥꯗꯕ ꯋꯥꯠꯂꯤ ꯍꯥꯏꯕꯗꯣ ꯑꯗꯨꯗꯣ ꯀꯌꯥꯝ ꯋꯥꯠꯂꯤꯒꯦ
ꯑꯦꯛꯖꯥꯝ ꯊꯥꯈ꯭ꯔꯦ ꯑꯅꯤ ꯊꯥꯈ꯭ꯔꯦ ꯑꯗꯣ ꯍꯥꯏꯗꯤ ꯍꯥꯏꯗꯣꯛꯂꯛꯑꯅꯦꯕ ꯉꯥꯏꯔꯤꯕ ꯀꯩꯀꯩ ꯆꯠꯂꯤꯒꯦ ꯍꯧꯖꯤꯛꯇꯤ ꯍꯧꯖꯤꯛꯀꯥꯟꯗꯤ
ꯑꯩꯁꯦ ꯊꯧꯗꯣꯛ ꯋꯥꯊꯣꯛꯀꯤ ꯏꯁꯩ ꯗꯦꯕ ꯀꯔꯝꯕꯒꯤ ꯂꯥꯛꯑꯒ ꯈꯔ ꯆꯠꯂꯤ ꯑꯗꯨꯒ ꯑꯇꯩ ꯃꯇꯝꯗꯅ ꯑꯩꯁꯦ ꯗꯥꯟꯁ ꯀꯣꯂꯦꯖ ꯇꯝꯕꯁꯨ ꯂꯣꯏꯔꯦ ꯍꯧꯖꯤꯛ ꯍꯧꯖꯤꯛꯅ ꯑꯩꯈꯣꯏ ꯀꯩꯅꯣ ꯇꯧꯔꯤꯕ ꯀꯥꯟꯆꯤꯄꯨꯔꯒꯤ ꯀꯩꯅꯣꯗꯣ ꯑꯩꯈꯣꯏ ꯃꯅꯤꯄꯨꯔ ꯌꯨꯅꯤꯚꯔꯁꯤꯇꯤ ꯑꯣꯐ ꯀꯜꯆꯔꯗꯣ ꯑꯗꯨꯗ ꯑꯩ ꯍꯧꯖꯤꯛ ꯍꯧꯖꯤꯛ ꯑꯉꯥꯡ ꯃꯆꯥ ꯁꯥꯗꯅꯅꯦ ꯁꯪꯀ꯭ꯔꯤꯇꯟꯇꯤ ꯗꯤꯄꯥꯔꯠꯃꯦꯟꯗ ꯃꯤꯡ ꯆꯟꯖꯜꯂꯒ ꯂꯥꯁ ꯍꯧꯖꯤꯛ ꯑꯦꯝ ꯑꯦ ꯂꯥꯁ ꯌꯦꯔꯒꯤ ꯄꯩꯈꯥ ꯍꯟꯗꯛ ꯂꯥꯛꯏꯕ ꯇꯥꯡ ꯀꯨꯟꯅꯤꯊꯣꯏ ꯀꯨꯟꯃꯥꯊꯣꯏꯔ ꯀꯨꯟꯅꯤꯊꯣꯏ ꯂꯦꯞꯄꯛꯀꯅꯤ ꯍꯥꯏꯕꯅꯦ ꯐꯣꯔꯝ ꯐꯤꯜ ꯑꯞꯇꯤ ꯇꯧꯈ꯭ꯔꯦ ꯃꯇꯝꯃꯛꯇꯤ ꯂꯦꯞꯇ꯭ꯔꯤ ꯑꯗꯨꯗ ꯄꯩꯈꯥ ꯍꯧꯔꯅꯤ ꯑꯗꯨ ꯂꯣꯏꯕꯒ ꯄꯩꯈꯥꯗ ꯍꯦꯛ ꯂꯣꯏꯊꯣꯛꯄꯒꯩꯅ ꯑꯃꯨꯛ ꯇꯧ ꯗꯨꯏꯁꯦ ꯑꯩꯈꯣꯏ ꯗꯥꯟꯁ ꯑꯦꯀꯥꯗꯃꯤꯗ ꯑꯩꯁꯦ ꯍꯥꯟꯅ ꯏꯁꯩꯒꯤ ꯂꯥꯏꯟꯗꯤ ꯂꯣꯏꯔꯦ ꯆꯣꯂꯣ ꯃꯅꯝ ꯂꯩ ꯑꯗꯨꯒꯤ ꯇꯝꯍꯧꯗꯕ ꯂꯣꯏꯗꯕ ꯈꯔ ꯑꯗꯨꯃ ꯂꯣꯏꯁꯤꯜꯂꯒꯦ ꯑꯗꯨ ꯇꯧ ꯇꯧꯅ ꯑꯗꯨꯝ ꯅꯇꯣꯞꯄ ꯊꯨꯝ ꯈꯔ ꯈꯔꯁꯨ ꯌꯦꯡꯁꯤꯟꯒꯦꯅ ꯈꯜꯂꯤ ꯑꯇꯩ ꯊꯣꯏꯗꯣꯛꯄꯗꯤ ꯀꯩꯁꯨ ꯇꯧꯗꯦ ꯑꯗꯨꯑꯣꯏꯁꯨ ꯑꯁ ꯍꯟꯗꯛꯇꯤ ꯆꯤꯟꯗꯤ ꯆꯤꯂꯤ ꯀꯌꯥ ꯁꯪꯒꯟꯗꯦ ꯍꯥꯏꯕ
ꯍꯣꯏ ꯊꯕꯛ ꯍꯥꯏꯗꯤ ꯊꯕꯛꯁꯦ ꯑꯗꯨꯝ ꯆꯤꯜꯍꯟꯕꯅ ꯐꯕꯅꯦ ꯀꯣꯝꯃꯜꯂꯁꯨꯀꯣ ꯊꯕꯛ ꯂꯩꯇꯕꯒꯤ ꯋꯥꯕꯅꯦ ꯑꯗꯩ ꯆꯤꯟꯃꯜꯂꯁꯨ ꯋꯥꯏ ꯑꯗꯨꯝ ꯈꯔ ꯇꯧꯐꯝ ꯊꯣꯛꯄ ꯅꯣꯡꯃꯒꯤ ꯈꯔ ꯈꯔ ꯇꯧꯒꯗꯕꯅꯤ ꯍꯣꯏ ꯑꯗꯨꯝ ꯇꯝꯕ ꯍꯥꯏꯁꯦ ꯃꯇꯝ ꯌꯥꯔꯤꯀꯥꯟꯗ ꯍꯥꯏꯗꯤ ꯆꯍꯤ ꯌꯥꯔꯤꯀꯥꯟꯗ ꯇꯝꯍꯧꯒꯗꯕꯅꯦ ꯁꯔꯇꯤꯐꯤ ꯇꯤꯀꯦꯠ ꯑꯃ ꯗꯤꯒ꯭ꯔꯤ ꯑꯃ ꯄꯥꯏꯍꯧꯕ ꯍꯥꯏꯁꯦ ꯑꯗꯨꯝ ꯑꯃ ꯑꯃꯀꯤꯅ ꯆꯠꯇꯕ ꯍꯌꯦꯡ ꯃꯥꯗꯤ ꯑꯗꯨ ꯇꯧꯕꯅꯤ ꯑꯗꯥ ꯇꯧꯕꯅꯤ ꯑꯗꯨ ꯄꯥꯏꯈ꯭ꯔꯕꯅꯤ ꯍꯥꯏ ꯇꯥꯔꯒꯗꯤ ꯃꯤꯅ ꯅꯦꯛꯄ ꯈꯣꯠꯄꯗ ꯑꯃ ꯑꯣꯏꯔꯣ ꯑꯗꯩꯒꯤ ꯊꯕꯛ ꯑꯃ ꯏꯪꯈꯥꯡ ꯊꯕꯛ ꯏꯪꯈꯥꯡ ꯑꯃ ꯂꯥꯛꯄ ꯑꯣꯏꯕ ꯀꯥꯟꯗ ꯑꯗꯨꯝ ꯆꯥꯟꯁꯇꯣ ꯋꯥꯡꯢꯅꯀꯣ ꯃꯥꯒꯤ ꯑꯣꯄꯣꯔꯆꯨꯅꯤꯇꯤꯗꯨꯣ ꯂꯩꯕꯅꯤꯅ ꯑꯗꯨꯃꯥꯏꯅ ꯇꯧꯍꯧꯒꯗꯕꯅꯤꯗ
ꯃꯥꯟꯅꯩ ꯍꯥꯢꯗꯤ ꯑꯩꯈꯣꯏꯒꯤꯁꯨ ꯍꯧꯖꯤꯛ ꯉꯄꯨꯡ ꯏꯁꯩ ꯍꯥꯏꯕ ꯋꯥꯅꯤ ꯖꯒꯣꯏ ꯑꯣꯏꯔꯁꯨ ꯃꯉꯥꯏꯔꯦ ꯍꯧꯖꯤꯛꯇꯤ ꯑꯩꯈꯣꯏꯒꯤ ꯌꯨꯅꯤꯕꯔꯁꯤꯇꯤꯗ ꯑꯗꯒꯤ ꯑꯃꯨꯛ ꯑꯇꯣꯞꯄ ꯀꯣꯂꯦꯁꯇꯁꯨ ꯁꯨꯝ ꯍꯥꯞꯅꯔꯛꯄ ꯌꯥꯎꯔꯦ ꯑꯗꯨꯒ ꯍꯧꯖꯤꯛ ꯃꯇꯝꯒꯤ ꯑꯣꯏꯅ ꯑꯩꯈꯣꯏꯒꯤ ꯁꯪꯁꯊꯥꯟ ꯃꯌꯥꯝ ꯑꯃ ꯑꯗꯒꯤ ꯑꯦꯀꯥꯗꯃꯤꯒꯤ ꯑꯗꯒꯤ ꯑꯃꯨꯛ ꯑꯩꯈꯣꯏꯒꯤ ꯍꯧꯖꯤꯛ ꯍꯧꯖꯤꯛ ꯑꯦꯝ ꯌꯨ ꯁꯤ ꯑꯩꯈꯣꯏꯅ ꯇꯝꯃꯤꯔꯤꯁꯦ ꯁꯤꯒꯤ ꯀꯩꯅꯣꯁꯤꯁꯨ ꯃꯅꯤꯄꯨꯔ ꯌꯨꯅꯤꯚꯔꯁꯤꯇꯤ ꯑꯁꯤꯒ ꯔꯦꯡ ꯆꯞ ꯃꯥꯟꯅꯩ ꯁꯥꯔꯇꯤꯐꯤꯀꯦꯠꯁꯨ ꯈꯨ ꯂꯣꯢꯅꯃꯛ ꯆꯠꯅꯕ ꯌꯥꯏ ꯑꯗꯨꯅ ꯈꯨꯗꯤꯡꯃꯛꯀꯤ ꯍꯥꯏꯇꯥꯔꯦ ꯑꯩꯅ ꯆꯪꯔꯨꯢꯕ ꯂꯝꯁꯤꯒꯤ ꯍꯧꯖꯤꯛ ꯇꯝꯕ ꯌꯥꯕ ꯇꯝꯁꯤꯜꯂꯦꯗꯅ ꯑꯗꯨꯒ ꯃꯥꯒꯤ ꯂꯩꯔꯤꯕ ꯗꯤꯒ꯭ꯔꯤ ꯁꯥꯔꯇꯤꯐꯤꯀꯦꯠꯀꯤ ꯃꯌꯥꯝ ꯄꯥꯏꯕ ꯌꯥꯕ ꯄꯩꯁꯥ ꯂꯧꯔꯀꯥꯟꯗ ꯇꯨꯡꯗꯁꯨ ꯆꯥꯟꯁ ꯌꯥꯝ ꯂꯩ ꯑꯗꯨꯒ ꯁꯨꯡꯇꯝ ꯇꯝꯍꯧꯗ꯭ꯔꯒꯗꯤ ꯍꯧꯖꯤꯛꯁꯦ ꯊꯥꯏꯅꯒꯤ ꯑꯦꯁ ꯃꯥꯗꯤ ꯌꯥꯝ ꯍꯩꯕꯅꯦ ꯑꯗꯨꯕꯨ ꯇꯧꯒꯨꯗꯕꯨ ꯑ ꯑꯗꯨꯒꯤ ꯂꯝꯗꯤ ꯃꯥ ꯇꯝꯃꯛꯇ꯭ꯔꯕꯅꯤ ꯁꯥꯔꯇꯤꯐꯤꯀꯦꯠꯀꯗꯤ ꯄꯥꯏꯗꯕꯅꯦ ꯑꯗꯨ ꯌꯧꯗꯕꯅꯤ ꯑꯗꯨ ꯌꯧꯗꯕꯅꯤ ꯍꯥꯏꯗꯤ ꯄꯨꯔꯥ ꯐꯦꯜ ꯆꯠꯇꯣꯏꯅ ꯌꯥꯔꯣꯏꯗꯣꯏꯅꯦꯕꯀꯣ ꯑꯗꯨꯒꯤ ꯑꯗꯨꯃꯥꯏꯅ ꯇꯝꯁꯤꯟꯕ ꯌꯥꯕ ꯇꯝꯁꯤꯜꯂꯤ ꯁꯨꯝ ꯂꯩꯔꯝꯃꯦ ꯀꯩꯖꯥꯡ ꯊꯣꯡꯈ꯭ꯔꯕ ꯏꯃꯥꯅ
ꯑꯩꯈꯣꯏ ꯉꯁꯤꯗꯤ ꯆꯝꯐꯨꯠ ꯍꯋꯥꯏ ꯑꯃ ꯏꯔꯣꯟꯒꯦ ꯇꯧꯔꯤꯗꯤ ꯀꯥꯡꯍꯧ ꯈꯥꯃꯦꯟꯕ ꯃꯁꯤꯀꯥꯅꯦ ꯀꯥꯔꯣꯠꯅꯦ ꯑꯗꯒꯤ ꯃꯪꯒꯟ ꯑꯥꯂꯨ ꯍꯋꯥꯏ ꯇꯧꯔꯒ ꯀꯡ ꯀꯟꯅ ꯉꯍꯧꯔꯤ ꯂꯣꯏꯗꯤ ꯂꯣꯏꯍꯧꯔꯦ ꯑꯗꯨꯝ ꯆꯥꯛꯇꯣ ꯈꯔ ꯉꯜꯂꯤꯕ ꯍꯥꯏꯇꯥꯔꯦ ꯆꯥꯕꯨꯗꯤ ꯆꯥꯔ ꯅꯍꯥꯟꯈꯩꯁꯨ ꯑꯗꯨꯝ ꯑꯩꯈꯣꯏꯗꯤ ꯉꯟꯅ ꯉꯟꯅ ꯆꯥꯏꯑꯦꯕꯀꯣ ꯃꯦ ꯍꯦꯛ ꯇꯥꯕꯒ ꯇꯔꯨꯛ ꯇꯔꯨꯛ ꯃꯈꯥꯏ ꯁ꯭ꯋꯥꯏꯗ ꯆꯥꯔꯒ ꯇꯨꯝꯕꯗꯤ ꯑꯗꯨꯝ ꯇꯔꯦꯠ ꯃꯈꯥꯏ ꯅꯤꯄꯥꯟ ꯁ꯭ꯋꯥꯏꯗ ꯇꯨꯝꯃꯦ ꯑꯗꯨꯗꯨꯒꯤ ꯅꯣꯡꯁꯨ ꯇꯥꯕꯅꯤꯅ ꯑꯗꯒꯤ ꯑꯩꯈꯣꯏ ꯃꯥ ꯂꯥꯏ ꯄꯨꯖꯥ ꯇꯧꯕ ꯇꯧꯔꯤꯕ ꯑꯗꯨ ꯍꯦꯛ ꯂꯣꯏꯕꯒ ꯑꯗꯨꯝ ꯆꯥꯔꯅꯤ
ꯑꯗꯨꯗꯤ ꯐꯩꯌꯦ ꯌꯥꯝ ꯁꯦꯡꯅ ꯍꯥꯏꯔꯒꯗꯤ ꯄꯨꯡ ꯇꯔꯨꯛ ꯍꯣꯏ ꯇꯔꯦꯠ ꯇꯔꯦꯠ ꯇꯔꯦꯠ ꯐꯥꯎꯒꯤ ꯃꯅꯨꯡꯗ ꯆꯥꯔꯒ ꯑꯗꯨꯝ ꯇꯨꯝꯕꯁꯦ ꯐꯖꯅ ꯆꯥꯡ ꯅꯥꯏ ꯇꯨꯝꯃꯣꯏ ꯍꯥꯏꯕꯅ ꯑꯩꯈꯣꯏꯅ ꯇꯧꯔꯤꯁꯤꯅ ꯍꯦꯛꯇ ꯃꯤ ꯍꯧꯖꯤꯛ ꯀꯅꯥꯒꯨꯝꯕ ꯈꯔꯗꯤ ꯅꯨꯃꯤꯗꯥꯡꯒꯤ ꯄꯨꯡ ꯇꯔꯥꯒꯤ ꯃꯇꯨꯡ ꯈꯔ ꯍꯦꯜꯂꯛꯄ ꯇꯔꯥ ꯇꯥꯅꯤꯡ ꯇꯃꯥꯡ ꯁ꯭ꯋꯥꯏꯗ ꯆꯥꯛ ꯆꯥꯁꯤꯜꯂꯅꯤ ꯑꯗꯨꯗꯣ ꯐꯃꯨꯡ ꯆꯪꯁꯤꯜꯂ ꯍꯤꯞꯆꯜꯂꯅꯤ ꯑꯗꯨ ꯇꯨꯝꯕꯒꯤ ꯒꯦꯞꯇꯨꯁꯨ ꯂꯩꯗꯅꯀꯣ ꯆꯥꯁꯤꯜꯂꯨꯕꯒꯤ ꯑꯗꯨꯁꯨ ꯐꯄꯣꯟꯠꯇꯦꯕ ꯑꯁꯦꯡꯕꯗꯤ ꯈꯪꯗꯦ ꯑꯗꯨꯃꯥꯏꯅ ꯌꯥꯝ ꯂꯩ ꯇꯨꯝꯕ ꯊꯛꯄ ꯆꯥꯕ ꯈꯣꯠꯄꯁꯦ ꯍꯥꯏ ꯇꯔꯦ ꯃꯇꯝ ꯅꯥꯏꯅ ꯆꯠꯂꯒꯗꯤ ꯑꯗꯣ ꯅꯣꯏ ꯀꯩꯅꯣꯁꯨ ꯇꯧꯕ꯭ꯔꯥ ꯑꯌꯨꯛꯁꯨ ꯑꯗꯨꯝ ꯑꯌꯨꯛꯁꯨ ꯅꯨꯡꯗꯥꯡꯁꯨ ꯑꯅꯤꯃꯛꯁꯦ ꯑꯗꯨꯝ ꯉꯪꯒꯟꯕ꯭ꯔꯥ ꯆꯥꯛꯁꯦ
ꯆꯥꯛ ꯉꯜꯂꯦ ꯑꯩꯈꯣꯏ ꯉꯁꯥꯏꯨꯁꯨ ꯄꯨꯡ ꯅꯤꯄꯥꯟ ꯃꯈꯥꯏ ꯇꯥꯔꯦ ꯆꯥꯛ ꯆꯥꯕꯗꯣ ꯅꯨꯡꯊꯤꯟꯗꯅ ꯑꯃꯨꯛ ꯀꯩꯀꯩ ꯑꯌꯨꯛ ꯉꯟꯇꯥ ꯀꯣ ꯑꯩꯈꯣꯏꯗꯤ ꯍꯥꯏꯗꯤ ꯕ꯭ꯔꯦꯛꯐꯥꯁ ꯀꯩꯀꯩ ꯆꯥꯕ ꯈꯣꯠꯄ ꯇꯧꯗ꯭ꯔꯦꯕꯀꯣ ꯑꯗꯩꯒꯤ ꯑꯈꯣꯏ ꯏꯅꯥꯎꯄꯥꯁꯨ ꯁꯨꯝ ꯊꯕꯛ ꯍꯥꯏ ꯊꯕꯛ ꯍꯥꯏꯗꯤ ꯃꯥꯏ ꯑꯁꯤ ꯀꯣꯂꯦꯖꯁꯨ ꯆꯠꯄ ꯈꯣꯠꯄ ꯇꯧꯕ ꯍꯥꯏ ꯅꯍꯥꯟꯈꯩꯁꯨ ꯑꯗꯨꯝ ꯊꯕꯛ ꯆꯠꯄꯒꯤ ꯑꯗꯨꯝ ꯃꯥꯄꯟ ꯅꯪꯅꯕ ꯆꯠꯄꯒꯤ ꯅꯤꯄꯥꯜ ꯅꯤꯄꯥꯥꯟ ꯃꯈꯥꯏ ꯁꯨꯝ ꯆꯥꯈꯤꯕꯅꯤꯅꯅꯦ ꯊꯕꯛ ꯆꯠꯂꯁꯨ ꯆꯠꯇ꯭ꯔꯁꯨ ꯑꯗꯨꯝ ꯍꯩꯅꯕꯤ ꯑꯣꯏꯅ ꯑꯗꯨꯝ ꯉꯒꯟꯇꯥ ꯄꯨꯡ ꯅꯤꯄꯜ ꯅꯤꯄꯥꯥꯟ ꯃꯈꯥꯏ ꯁ꯭ꯋꯥꯏꯗ ꯆꯥꯊꯣꯛꯑꯦ ꯑꯗꯨꯒ ꯄꯨꯡ ꯑꯃ ꯑꯅꯤ ꯁ꯭ꯋꯥꯏꯗ ꯀꯩꯀꯩꯅ ꯑꯗꯨꯝ ꯍꯥꯏꯗꯤ ꯆꯥꯕ ꯌꯥꯕ ꯆꯥ ꯊꯛꯄꯅꯤ ꯈꯪꯗꯦ ꯑꯃ ꯇꯧꯕꯅꯤ ꯈꯪꯅꯤ ꯑꯗꯨꯃꯥꯏꯅ ꯇꯧꯔꯒ ꯃꯔꯛꯇ ꯂꯩꯔꯒ ꯄꯨꯡ ꯇꯔꯨꯛ ꯇꯔꯨꯛ ꯃꯈꯥꯏ ꯆꯥꯊꯣꯛꯑꯅꯤ ꯑꯗꯨꯒ ꯅꯤꯄꯥꯜ ꯅꯤꯄꯥꯜ ꯃꯈꯥꯏ ꯊꯦꯡꯉꯕꯗ ꯅꯤꯄꯥꯜ ꯃꯈꯥꯏ ꯃꯥꯄꯜ ꯁ꯭ꯋꯥꯏꯗ ꯇꯨꯝꯃꯅꯤ
ꯑꯣ ꯑꯗꯨ ꯅꯣꯏ ꯏꯅꯥꯎ ꯄꯥꯗꯤ ꯍꯧꯖꯤꯛ ꯀ꯭ꯂꯥꯁ ꯀꯌꯥ ꯇꯃꯤꯒꯦ
ꯃꯥ ꯀꯩꯅꯣ ꯇꯧꯕ ꯂꯣꯏꯔꯦꯗ ꯍꯥꯏꯗꯤ ꯒ꯭ꯔꯦꯖꯨꯋꯌꯦꯁꯟ ꯇꯝꯃꯦꯕꯀꯣ ꯒ꯭ꯔꯦꯖꯨꯋꯦꯁꯟꯁꯦ ꯂꯣꯏꯗꯤ ꯂꯣꯏꯒꯗꯧꯔꯦ ꯑꯗꯣ ꯃꯥꯁꯨ ꯊꯕꯛ ꯏꯪꯈꯥꯡ ꯑꯗꯨꯝ ꯇꯝꯕꯗꯤ ꯑꯩꯈꯣꯏ ꯁꯤꯒꯤ ꯑꯗꯨꯝ ꯀꯣꯂꯦꯖꯇ ꯑꯃꯅ ꯆꯟꯁꯤꯗ ꯇꯝꯃꯦ ꯊꯕꯛ ꯏꯪꯈꯥꯡ ꯀꯩꯀꯩ ꯑꯃ ꯁꯨꯝ ꯊꯥꯕꯅꯦ ꯑꯃꯥꯡꯁꯨ ꯃꯥ ꯀꯩꯅꯣꯝꯒꯤ ꯊꯥꯕ ꯈꯟꯕꯅꯦꯕ ꯑꯗꯩ ꯑꯦꯁ ꯑꯦꯁ ꯁꯤꯁꯨ ꯑꯗꯒꯤ ꯃꯣꯏꯒꯤ ꯑꯥꯔꯃꯤꯒꯤ ꯂꯩꯕꯗꯣ ꯑꯥꯔꯒꯅꯤ ꯕꯤꯔꯜꯒꯤ ꯂꯩꯕꯗꯣ ꯑꯗꯨꯃꯥꯏꯅ ꯇꯧꯕꯗꯣ ꯊꯥꯕꯅꯦꯕ ꯈꯟꯕꯅꯦꯕ ꯑꯗꯣ ꯃꯥꯁꯦ ꯀꯩ ꯍꯥꯏꯅꯤ ꯃꯗꯥꯎꯁꯨ ꯌꯥꯒꯗꯕꯩ ꯍꯥꯏꯒꯗ꯭ꯔꯥ ꯑꯗꯒꯤ ꯑꯍꯥꯟꯕꯁꯨ ꯑꯣꯏꯕꯒꯤ ꯄꯥꯈꯠꯄꯣꯏ ꯀꯩꯕꯣꯏ ꯇꯧꯔꯒ ꯃꯣꯏꯒꯤ ꯂꯝꯖꯦꯟ ꯆꯦꯟꯕꯗꯨꯗꯀꯣ ꯃꯥꯗꯤ ꯌꯧꯔꯦꯅ ꯂꯦꯞꯊꯣꯛꯎꯔꯖꯥꯠꯅꯦ ꯑꯗꯨꯒ ꯑꯗꯣ ꯉꯥꯛꯇꯪ ꯂꯦꯞꯄꯗꯨꯗ ꯃꯣꯏ ꯁꯦꯀꯦꯟ ꯀꯌꯥꯅꯣ ꯃꯔꯤ ꯃꯉꯥꯅ ꯋꯥꯠꯂꯦꯅ ꯑꯗꯨꯃꯥꯏꯅ ꯇꯧꯔꯒ ꯂꯩꯍꯧꯕꯅꯦ ꯑꯗꯣ ꯍꯟꯗꯛꯇ ꯑꯃꯨꯛ ꯊꯥꯈꯤꯕꯅꯤ ꯀꯨꯏ꯭ꯔꯤꯕꯅꯦ ꯑꯗꯨꯒ ꯑꯃꯨꯛ ꯍꯥꯏꯗꯣꯛꯄ ꯉꯥꯏꯔꯤ ꯑꯗꯨꯃꯥꯏꯅ ꯇꯧꯔꯒ ꯌꯨꯝꯗ ꯁꯨꯝ ꯂꯩꯔꯤ
ꯑꯣ ꯐꯩꯌꯦ ꯂꯣꯏꯅꯃꯛ ꯑꯗꯨꯝ ꯇꯧꯒꯗꯕꯅꯦ ꯈꯔ ꯇꯝꯃ ꯀꯥꯟꯗ ꯑꯩꯈꯣꯏꯒꯤ ꯁꯨꯝ ꯆꯠꯅꯤꯡꯕ ꯂꯥꯏꯟꯁꯦ ꯌꯦꯡꯒꯗꯕꯅꯦ ꯃꯈꯟ ꯃꯈꯟ ꯑꯗꯨꯒ ꯑꯩꯈꯣꯏ ꯃꯅꯤꯄꯨꯔ ꯃꯅꯨꯡꯗꯗꯤ ꯒꯔꯃꯦꯟ ꯖꯣꯞꯁꯤꯗꯤ ꯄꯩꯁꯥꯒꯤ ꯊꯥꯛꯇꯤ ꯍꯥꯏ ꯀꯥꯟꯅꯗꯦ ꯑꯗꯨꯒ ꯃꯄꯥꯟꯒꯤ ꯍꯥꯏꯕ ꯂꯩꯇꯦ ꯑꯃꯒꯤ ꯍꯥꯏꯕ ꯂꯩꯇꯦ ꯌꯦꯡꯒꯗꯕꯅꯦ
ꯑꯇꯣꯞꯄ ꯅꯣꯡ ꯆꯨꯔꯤꯌꯦ ꯑꯩꯈꯣꯏꯗꯤ ꯅꯣꯡꯁꯦ ꯀꯨꯏꯟ ꯀꯨꯏꯟ ꯆꯨꯏꯦ ꯂꯧꯕꯨꯛ ꯂꯝꯍꯥꯡꯁꯨ ꯂꯩꯕꯅꯤꯅꯀꯣ ꯑꯩꯅꯁꯨ ꯀꯩꯅꯣ ꯀꯥꯕꯨꯇꯣꯟꯗ ꯑꯗꯨꯝ ꯍꯥꯏꯕꯅꯤ ꯑꯗꯨꯝ ꯑꯩꯈꯣꯏꯗꯤ ꯁꯤꯗ ꯑꯩꯈꯣꯏꯗ ꯍꯥꯟꯅ ꯆꯨꯔꯅꯤꯅ ꯃꯣꯏꯗ ꯃꯤꯅꯤꯠ ꯃꯉꯥ ꯇꯔꯥ ꯆꯣꯟꯊꯔꯒ ꯆꯨꯗꯅꯤ ꯁꯨꯛꯁꯨꯨ ꯆꯨꯈꯤꯗꯕꯁꯨ ꯌꯥꯎꯋꯦꯕꯀꯣ ꯑꯩꯈꯣꯏ ꯁꯤꯗꯤ ꯅꯣꯡꯁꯦ ꯄꯠ ꯇꯧꯕ ꯑꯗꯨꯝ ꯆꯨꯕ ꯅꯍꯥꯟꯃꯤ ꯑꯗꯨꯃꯥꯏꯅ ꯇꯧꯋꯦ
ꯑꯣ ꯀꯩꯅꯣ ꯇꯧꯕꯩ ꯑꯣꯏꯔꯝꯒꯅꯤ ꯍꯥꯏꯕꯗꯤ ꯑꯩꯗꯤ ꯅꯍꯥꯟꯃꯨꯛ ꯑꯩꯈꯣꯏ ꯅꯣꯏ ꯅꯣꯏꯗ ꯂꯥꯛꯑꯝꯃꯤꯗꯅ ꯈꯪꯕ꯭ꯔꯥ
ꯈꯪꯉꯦ
ꯑꯣ ꯑꯗꯨ ꯀꯨꯏꯔꯦꯗꯅ ꯑꯩ ꯑꯗꯨꯗ ꯆꯍꯤ ꯀꯌꯥꯃꯨꯛ ꯁꯨꯔꯦ ꯑꯩꯈꯣꯏꯅ ꯂꯥꯝꯕꯗ ꯑꯩ ꯅꯤꯡꯁꯤꯡꯕ ꯊꯣꯛꯇ꯭ꯔꯤꯕ ꯑꯗꯨ ꯀꯣꯔꯣꯅꯥ ꯃꯃꯥꯡꯒꯤ ꯋꯥꯔꯤ ꯑꯣꯏꯗꯣꯏꯔꯥ ꯃꯇꯨꯡ ꯑꯣꯏꯗꯣꯏꯔꯥ
ꯃꯇꯨꯡ ꯑꯣꯏꯗꯣꯏꯅꯦ ꯇꯨ ꯊꯥꯎꯖꯟ ꯀꯣ ꯈꯟꯕꯗ ꯇꯨ ꯊꯥꯎꯖꯟ ꯇ꯭ꯋꯦꯟꯇꯤ ꯅꯠꯇ꯭ꯔ ꯇ꯭ꯋꯦꯟꯇꯤ ꯋꯥꯟꯗ ꯑꯩꯈꯣꯏ ꯕꯨꯕꯣꯛ ꯂꯩꯇꯕꯗ ꯅꯣꯏ ꯃꯌꯥꯝ ꯂꯥꯛꯄꯅꯦꯕ ꯑꯩꯈꯣꯏꯗ ꯃꯥꯏꯔꯦꯟ ꯊꯣꯡꯕꯒ ꯆꯥꯏꯗꯨꯗꯤ ꯀꯂꯣꯝ ꯊꯥꯛꯑꯒ ꯎꯝ ꯑꯗꯒꯤ ꯀꯥꯡꯁꯣꯏꯗ ꯗꯥꯝ ꯍꯥꯞꯄ ꯆꯥꯗꯦ ꯋꯥꯔꯤꯗ ꯑꯩꯅ ꯅꯪ ꯅꯃꯥꯟꯅꯕꯅꯦ ꯂꯥꯛꯑꯒ ꯍꯅꯨꯕ ꯉꯥꯛꯇ ꯂꯥꯛꯏꯁꯦ ꯑꯩꯈꯣꯏ ꯃꯥꯅ ꯋꯥꯔꯤ ꯁꯥꯁꯨ ꯍꯧꯖꯤꯛꯐꯥꯎ ꯅꯣꯛꯏ ꯍꯥꯏꯕ ꯍꯦ ꯍꯦ ꯍꯦ ꯑꯍꯟꯕꯗꯣ ꯂꯣꯏꯅ ꯍꯟꯅꯨꯔꯦꯗꯅ ꯑꯗ ꯂꯥꯛꯏ ꯃꯌꯥꯝꯗꯣ ꯀꯥ ꯃꯉꯥ ꯂꯥꯛꯑꯦ ꯅꯪ ꯂꯥꯛꯑꯦ ꯀꯥꯕꯨꯠꯇꯣ ꯂꯥꯛꯑꯦ ꯑꯗꯩꯩ ꯀꯩꯅꯣꯒ ꯑꯃ ꯀꯩ ꯍꯥꯏꯒꯔꯦ ꯃꯃꯤꯡ ꯀꯥꯎꯈ꯭ꯔꯦꯅꯦ
ꯃꯣꯆꯥꯕꯤ
ꯗ ꯃꯣꯆꯥꯕꯤ ꯌꯥꯎꯗꯕ꯭ꯔꯣ ꯀꯥꯎꯒ꯭ꯔꯦꯅꯦ
ꯃꯣꯆꯥꯕꯤ ꯌꯥꯎꯋꯦ ꯃꯣꯆꯥꯕꯤ ꯌꯥꯎꯋꯦ ꯑꯗ ꯀꯩꯅꯣ ꯁꯥꯟꯇꯤꯖꯨ ꯌꯥꯎꯕꯔ ꯀꯩꯅꯣꯝ ꯇꯧꯕꯅꯦ ꯁꯥꯟꯇꯤꯀꯨꯃꯥꯔꯗꯣ
ꯍꯣꯏ ꯗꯥꯏ ꯌꯥꯎꯈꯤꯕꯅꯤ ꯑꯗꯨꯃꯥꯏꯅ ꯇꯧꯔꯒ
ꯀꯩꯅꯣ ꯇꯧꯋꯦ ꯑꯗꯨꯗ ꯑꯣꯆꯨꯝꯃꯦ ꯀꯣꯔꯣꯅꯥ ꯇꯨ ꯊꯥꯎꯖꯟ ꯅꯥꯏꯟꯇꯤꯟꯒꯤ ꯃꯇꯨꯡ ꯑꯩꯈꯣꯏꯒꯤ ꯊꯣꯡ ꯍꯥꯡꯕ ꯂꯣꯟꯕ ꯌꯥꯕ ꯐꯖꯅ ꯄ꯭ꯔꯣꯄꯔ ꯂꯣꯏꯅ ꯍꯥꯡꯗ꯭ꯔꯤꯉꯩ ꯃꯇꯝꯗꯅꯦꯕ ꯑꯩꯈꯣꯏ ꯂꯥꯛꯏꯗꯨꯁꯨ
ꯑꯣ ꯑꯩꯈꯣꯏ ꯕꯨꯕꯣꯛꯀꯤ ꯁꯣꯔꯥꯠ ꯌꯧꯔꯝꯗꯥꯏꯗ ꯁꯣꯔꯥꯠꯇ ꯂꯥꯛꯀꯦ ꯇꯧꯔꯒ ꯂꯥꯛꯄ ꯉꯝꯗ꯭ꯔꯦꯅ ꯇꯧꯔꯒ ꯂꯥꯛꯑꯝꯕ
ꯎꯝ ꯀꯨꯏꯔꯦ ꯑꯗꯣ ꯑꯩ ꯑꯗꯨꯗꯣ ꯂꯥꯛꯑꯝꯃꯤꯗꯅꯀꯣ ꯑꯗꯣ ꯍꯧꯖꯤꯛꯀꯤ ꯆꯞ ꯆꯥꯕꯤ ꯖꯒꯥꯁꯦ ꯑꯗꯨꯝ ꯀꯥꯎꯔꯦ ꯍꯥꯏꯕꯗꯤ ꯇꯣꯏꯅ ꯂꯥꯛꯄ ꯅꯠꯇꯕꯅꯤꯅ ꯑꯩꯁꯦ ꯋꯥꯔꯤ ꯀꯗꯣꯝ ꯍꯥꯏꯕ꯭ꯔꯥ ꯀꯗꯣꯝ ꯍꯥꯏꯕꯅꯣ ꯒꯌꯥꯟ ꯃꯦꯟ ꯇꯥꯗ꯭ꯔꯦꯕ
ꯅꯪ ꯂꯛ ꯇꯣꯏꯅ ꯂꯥꯛꯇꯕ ꯅꯪꯗꯤ ꯂꯥꯏꯔꯗꯅ ꯇꯣꯏꯅ ꯂꯥꯛꯄ ꯀꯥꯕꯨꯖꯦꯟ ꯅꯍꯥꯟ ꯑꯩꯈꯣꯏ ꯌꯨꯝ ꯀꯥꯎꯒꯤꯗꯅ ꯅꯨꯡꯗꯥꯡꯅ ꯂꯥꯛꯇꯅ ꯃꯣꯏ ꯀꯩꯅꯣ ꯍꯣꯏ ꯂꯥꯛꯑꯝꯃꯦꯕ ꯗ ꯁꯅ ꯇꯧꯔꯒ ꯂꯛꯑꯝꯕ ꯅꯨꯃꯤꯠ ꯂꯩ ꯌꯦꯡꯕ ꯂꯥꯛꯏꯅꯦ ꯑꯗꯨꯝ ꯑꯗꯨꯗꯨꯒ ꯃꯥꯗꯤ ꯉꯥꯎꯔꯖꯥꯠꯅꯤ ꯑꯗꯨ ꯍꯟꯗꯛ ꯐꯣꯟ ꯇꯧꯔꯤꯅꯦ ꯃꯥꯗꯤ ꯂꯝꯕꯤ ꯌꯥꯝ ꯉꯥꯎꯕꯅꯦ ꯑꯩꯈꯣꯏꯗꯤ ꯑꯃꯨꯛ ꯂꯝꯕꯤ ꯃꯈꯩꯁꯦ ꯆꯞ ꯆꯞ ꯆꯞ ꯃꯥꯟꯅꯕ ꯑꯣꯏꯅ ꯇꯧꯕꯀꯣ ꯑꯗꯨꯗꯨꯅ ꯀꯤꯌꯥꯟ ꯌꯥꯝ ꯉꯥꯎꯕꯅꯦꯕ ꯑꯗꯨꯗꯨꯒꯤ
ꯍꯧꯖꯤꯛ ꯍꯧꯖꯤꯛꯁꯦ ꯅꯣꯏꯔꯣꯝꯗꯁꯨ ꯅꯨꯃꯤꯠꯂꯩ ꯐꯥꯔꯝ ꯇꯧꯕ ꯃꯐꯝ ꯖꯒꯥ ꯑꯗꯨꯝ ꯂꯩꯕ꯭ꯔꯣ
ꯂꯩ ꯂꯩ ꯑꯌꯥꯝꯕꯅ ꯂꯣꯏꯅ ꯀꯩꯅꯣ ꯇꯧꯁꯤꯜꯂꯛꯑꯦꯗ ꯍꯥꯏꯗꯤ ꯄꯥꯟꯕ ꯂꯣꯏꯁꯤꯜꯂꯛꯄꯗꯣ ꯃꯔꯨ ꯉꯥꯛꯇ ꯂꯩꯕꯗꯣ ꯑꯗꯨꯃꯥꯏꯅ ꯇꯧꯔꯦꯕ
ꯑꯩꯈꯣꯏꯔꯣꯝꯗꯁꯨ ꯃꯐꯝ ꯑꯅꯤ ꯂꯩ ꯂꯣꯏꯈꯔꯦ ꯍꯧꯖꯤꯛꯄꯨꯗꯤ ꯃꯇꯝꯗꯣ ꯑꯗ ꯃꯥꯒꯤ ꯍꯣꯏ ꯅꯨꯃꯤꯠ ꯈꯔ ꯑꯗꯨꯝ ꯁꯥꯠꯂꯦ ꯍꯥꯏꯁꯦ ꯑꯗꯨꯝ ꯀꯨꯏꯗꯦ ꯑꯗꯨꯝ ꯍꯣꯏ ꯅꯨꯃꯤꯠ ꯃꯉꯥ ꯇꯥꯔꯥꯅꯤ ꯍꯦꯟꯅ ꯑꯗꯨꯝ ꯁꯥꯠꯄ ꯁꯥꯅꯦ ꯑꯗꯣꯁꯨ ꯀꯩꯅꯣ ꯇꯧꯑ ꯑꯝ ꯃꯣꯢꯗꯣ ꯈꯪꯗꯦ ꯀꯩꯍꯥꯏꯗꯣꯅꯣ ꯁꯨꯝ ꯑꯗꯨꯃꯥꯏꯅ ꯐꯥꯔꯝ ꯑꯣꯏꯅꯕ ꯅꯨꯃꯤꯠꯂꯩ ꯊꯥꯕꯩꯖꯨ ꯑꯣꯏꯅ ꯆꯠꯇꯤ ꯆꯠꯅꯔꯦ ꯑꯩꯅ ꯈꯜꯂꯤꯖꯤꯅ ꯃꯔꯨ ꯁꯨꯝ ꯂꯣꯛꯄꯒꯤ ꯑꯣꯏꯅ ꯊꯥꯔꯛꯑꯒ ꯃꯇꯝꯗꯨꯗ ꯂꯩ ꯁꯥꯠꯂꯤꯉꯩꯗ ꯃꯌꯥꯝ ꯌꯦꯡ ꯂꯥꯛꯂ ꯈꯣꯠꯂꯤ ꯇꯤ ꯆꯦꯠ ꯂꯧꯔꯒ ꯑꯗꯨꯃꯥꯏꯅ ꯇꯧꯕ ꯃꯥꯜꯂꯤ ꯑꯁꯦꯡꯕ ꯄ꯭ꯂꯥꯟꯗꯤ ꯀꯩꯅꯣ ꯑꯣꯏꯔꯝꯗꯣꯏ ꯃꯥꯜꯂꯦ ꯈꯪꯕꯗ ꯃꯔꯨꯒꯤꯁꯨ ꯂꯣꯛꯄꯒꯤ ꯑꯣꯏꯔꯝꯒꯅꯤꯕ ꯊꯥꯎ ꯁꯨꯡꯕꯒꯤ ꯅꯠꯇ꯭ꯔꯥ
ꯃꯥꯅꯦ ꯃꯥꯅꯦ ꯑꯩ ꯑꯝꯇ ꯊꯝꯒꯒꯦꯀꯣ ꯑꯃꯨ ꯇꯧꯔꯛꯀꯦ
ꯊꯝꯃꯣ ꯊꯝꯃꯣ
ꯎꯝ